ꯑ ꯇꯥꯏꯌꯦ ꯇꯥꯏꯕꯨꯕꯣ
ꯇꯥꯏ ꯇꯥꯏ
ꯑꯥ ꯕ꯭ꯔꯣ ꯑꯩ ꯈꯣꯟꯁꯨ ꯁꯦꯡꯉꯦꯀꯣ
ꯍꯣꯏ ꯁꯦꯒꯦ ꯁꯦꯡꯒꯦ
ꯎ ꯎ ꯐꯔꯦ ꯄ꯭ꯂꯣꯗꯤ ꯀꯩꯀꯩ ꯇꯧꯔꯤꯒꯦ
ꯑꯩ ꯍꯧꯖꯤꯛ ꯑꯗꯨꯝ ꯊꯕꯛ ꯃꯐꯝꯗ ꯂꯩꯔꯤꯗ
ꯑꯣ ꯀꯔꯤ ꯊꯕꯛ ꯇꯧꯕ꯭ꯔꯣ
ꯃꯄꯥꯟꯗ ꯑꯗꯨꯝ ꯊꯕꯛ ꯃꯆꯥ ꯃꯆꯥ ꯑꯗꯨꯝ ꯇꯧꯔꯒ ꯂꯩꯌꯦ
ꯑꯣ ꯑꯩꯈꯣꯏ ꯑꯩꯈꯣꯏꯒꯤ ꯏꯁꯇꯦꯠꯇꯗꯤ ꯂꯩꯇ꯭ꯔꯦꯕꯀꯣ ꯏꯁꯇꯦꯠꯀꯤ ꯃꯄꯥꯟꯗꯀꯣ
ꯍꯣꯏꯃ ꯄꯥꯟꯗꯅꯤ
ꯑꯣ ꯐꯩꯗ ꯑꯗꯨꯝ ꯊꯕꯛ ꯃꯆꯥ ꯇꯧꯕ
ꯈꯪꯉꯦꯗ
ꯐꯩꯌꯦꯗ ꯊꯕꯛꯇ ꯆꯤꯜꯍꯥꯎ ꯊꯤꯗꯕ ꯐꯩꯗ ꯊꯕꯛꯇ ꯑꯗꯨ ꯇꯧꯕ ꯄꯥꯝꯃꯦ ꯑꯗꯨ ꯇꯧꯕ ꯄꯥꯝꯗꯦꯒ ꯍꯥꯏꯕꯗꯨꯗꯤ ꯌꯥꯗ꯭ꯔꯦꯕ ꯍꯧꯖꯤꯛꯇꯤ ꯁꯦꯟ ꯊꯣꯛꯣꯛꯄ ꯂꯝꯕꯤ ꯍꯣꯏ ꯁꯦꯟꯊꯣꯛ ꯑ ꯂꯝꯕꯤꯗ ꯆꯠꯇ꯭ꯔꯒꯗꯤ ꯌꯥꯔꯔꯣꯏꯕ ꯑꯗꯣ ꯕ꯭ꯔꯣ ꯑꯗꯨ ꯅꯠꯇꯕ ꯍꯥꯏꯗꯤ ꯑꯇꯣꯞꯄ ꯑꯦꯝꯕꯤꯁꯟꯒꯨꯝꯕ ꯗ꯭ꯔꯤꯝꯒꯨꯝꯕ ꯅꯪꯅ ꯄꯥꯝꯖꯕꯒꯨꯝꯕ ꯂꯩꯕ꯭ꯔꯣ
ꯑꯩꯁꯦ ꯑꯁꯦꯡꯕꯗꯤ ꯁꯤꯐꯥꯏ ꯄꯥꯝꯕꯅꯤ
ꯑꯣ ꯑꯗꯨ ꯭ꯔꯣ ꯀꯩꯅꯣꯒꯨꯝꯕꯗꯤ ꯍꯥꯏꯗꯤ ꯍꯧꯖꯤꯛ ꯑꯦꯛꯖꯥꯝꯁꯨ ꯃꯌꯥꯝ ꯊꯣꯛꯑꯦꯗꯅꯀꯣ ꯑꯗꯨꯒꯨꯝꯕꯗꯤ ꯊꯥꯕꯒꯤ ꯋꯥꯈꯜꯒꯗꯤ ꯂꯩꯕ꯭ꯔꯥ
ꯍꯣꯏ ꯂꯩꯌꯦ ꯑꯩ ꯍꯟꯗꯛ ꯍꯟꯗꯛꯀꯤ ꯆꯍꯤ ꯗꯤꯁꯦꯝꯕꯔꯗ ꯊꯣꯛꯂꯒ ꯅꯦꯛꯁ ꯏꯌꯥꯔ ꯃꯊꯪꯒꯤ ꯆꯍꯤꯗ ꯑꯦꯛꯖꯥꯝꯒꯨꯝꯕ ꯇ꯭ꯔꯥꯏ ꯇꯧꯦꯅ ꯈꯜꯂꯤ
ꯎ ꯐꯩꯑꯥ ꯐꯔꯦ ꯑꯗꯣ ꯍꯧꯖꯤꯛꯇꯤ ꯁꯤꯕꯥꯏꯒꯨꯝꯕ ꯄꯥꯝꯕꯅꯤꯅ ꯃꯌꯥꯝ ꯂꯩꯔꯦꯗꯅꯀꯣ ꯑꯦꯁ ꯑꯦꯁ ꯁꯤ ꯁꯤ ꯄꯤ ꯑꯣ ꯂꯩꯑ ꯑꯗꯒꯤ ꯖꯤꯗꯤ ꯁꯤ ꯗꯤ ꯑꯦꯁ ꯃꯌꯥꯝ ꯂꯩꯌꯦꯗꯅꯀꯣ ꯑꯗꯨꯒꯨꯝꯕꯗꯣ ꯈꯔ ꯇ꯭ꯔꯥꯏ ꯇꯧꯣ
ꯍꯥꯏ ꯇ
ꯣ ꯑꯥ ꯔꯣꯗꯤ ꯆꯥꯛ ꯆꯥꯔꯕꯣ
ꯆꯥꯗ꯭ꯔꯤꯗ ꯍꯣꯔꯦꯟ ꯑꯣꯏꯅ ꯆꯥꯅꯤ ꯍꯣꯏ ꯄꯨꯡ ꯇꯔꯥꯃꯥꯊꯣꯏ ꯁꯣꯏꯗ
ꯑꯣ ꯑꯁꯣꯝꯒꯤ ꯃꯇꯝꯗꯀꯣ
ꯍꯣꯏ ꯑꯩꯈꯣꯏꯒꯤ ꯑꯩꯈꯣꯏꯒꯤ ꯃꯇꯝꯒ ꯁꯤꯒꯤ ꯇ ꯑꯗꯨꯝ ꯇꯣꯉꯜꯂꯅ
ꯑꯗꯨꯅꯦ ꯑꯗꯨꯅꯦ ꯑꯗꯨꯝꯕ꯭ꯔꯣꯗꯤ ꯆꯍꯤ ꯀꯌꯥ ꯐꯥꯔꯒꯦ ꯑꯗꯨꯗ ꯂꯩꯔꯛꯄ ꯃꯄꯥꯟꯗ
ꯑꯦ ꯆꯍꯤ ꯑꯅꯤꯁꯨ ꯁꯨꯗ꯭ꯔꯤꯗ ꯁꯤꯗ ꯂꯩꯔꯤꯁꯦ ꯂꯥꯁ ꯏꯌꯥꯔꯗ ꯂꯥꯛꯄꯅꯦ
ꯑꯗꯨꯝ ꯖꯣꯕ ꯑꯣꯄꯣꯔꯆꯨꯅꯤꯇꯤ ꯐꯪꯕꯒꯤ ꯂꯥꯛꯄ꯭ꯔꯥ ꯅꯠꯇ꯭ꯔꯒ ꯁꯨꯝ ꯆꯠꯂꯒꯦ ꯑꯗꯨꯗ ꯗꯥꯎ ꯌꯦꯡꯉꯒꯦꯅ ꯆꯠꯄ꯭ꯔꯥ
ꯑꯗꯨꯒꯤ ꯅꯠꯇꯦꯗ ꯍꯥꯏꯗꯤ ꯐꯥꯏꯅꯥꯟꯁꯤꯌꯦꯦꯜꯒꯤ ꯑꯗꯨꯝ ꯈꯔ ꯄ꯭ꯔꯣꯕ꯭ꯂꯦꯝ ꯂꯩꯌꯦꯕꯀꯣ ꯑꯩꯁꯦ ꯑꯗꯨꯒꯤ ꯃꯄꯥꯟꯅ ꯄꯩꯁꯥ ꯈꯔ ꯇ ꯑꯂꯒ ꯑꯗꯨꯝ ꯐꯥꯏꯅꯥꯟꯁꯤꯌꯦꯜꯗꯣ ꯍꯥꯏꯗꯤ ꯀꯣꯚꯔ ꯑꯞ ꯇꯧꯅꯤꯡꯉꯥꯏꯀꯣ ꯑꯗꯨ ꯃꯄꯥꯟꯗ ꯊꯣꯛꯄꯅꯦ ꯑꯗꯨꯒ ꯍꯟꯗꯛꯀꯤ ꯆꯍꯤꯅ ꯍꯜꯂꯛꯀꯅꯤꯗ
ꯑꯣ ꯐꯔꯦ ꯐꯔꯦ ꯑꯗꯣ ꯕ꯭ꯔꯣꯗꯤ ꯏꯆꯤꯟ ꯏꯆꯤꯟ ꯏꯅꯥꯎ ꯀꯌꯥ ꯁꯨꯒꯦ
ꯑꯩꯒꯤ ꯏꯆꯤꯟ ꯏꯅꯥꯎꯁꯦ ꯑꯩꯅ ꯑꯩꯅ ꯃꯔꯤ ꯁꯕ ꯍꯥꯏꯗꯤ ꯑꯩꯅ ꯈꯟꯕꯅꯦ ꯑꯗꯨꯒ ꯑꯩꯒꯤ ꯏꯅꯥꯎꯅꯨꯄꯥ ꯑꯩꯒꯤ ꯃꯈꯥꯗ ꯑꯃ ꯂꯩ ꯑꯗꯨꯒ ꯅꯨꯄꯤ ꯅꯨꯄꯤ ꯅꯨꯄꯤ ꯃꯆꯥ ꯑꯃ ꯂꯩꯌꯦ ꯑꯗꯨꯒ ꯂꯥꯁꯇ ꯅꯨꯄꯥ
ꯑꯣ ꯃꯔꯤꯀꯣ ꯑꯣ ꯕ꯭ꯔꯣꯅ ꯑꯍꯟꯅꯦꯕ꯭ꯔꯣ
ꯍꯣꯏ ꯑꯅꯍꯥꯟ
ꯑꯗꯨꯅꯅꯤꯅꯦ ꯄ꯭ꯔꯦꯁꯔꯗꯣꯀꯣ ꯁꯦꯟꯒꯤ ꯐꯥꯏꯅꯥꯟꯁꯤꯌꯦꯜ ꯄ꯭ꯔꯣꯕ꯭ꯂꯦꯝꯁ ꯂꯥꯛꯄꯗꯣ ꯑꯍꯟꯗ ꯑꯗꯨꯝ ꯂꯥꯛꯑꯦꯕꯀꯣ
ꯍꯣꯏ ꯃꯤꯣꯏ ꯈꯨꯗꯤꯡ ꯑꯗꯨꯝ ꯂꯩꯌꯦ ꯑꯗꯨ ꯍꯥꯏꯗꯤ ꯏꯅꯥꯛ ꯈꯨꯟꯕꯁꯤꯡꯅꯤ ꯑꯗꯨꯝ ꯑꯍꯥꯟꯕ ꯑꯣꯏꯔꯁꯨꯀꯣ
ꯍꯣꯏ ꯑꯗꯨꯅꯤ ꯃꯣꯏꯒꯤꯗꯤ ꯌꯥꯝ ꯂꯩꯇꯦꯕ ꯑꯗꯨꯒꯨꯝꯕꯗꯣꯀꯣ
ꯍꯣꯏ
ꯑꯩꯈꯣꯏꯗꯪꯅꯦꯕ ꯁꯦꯜ ꯈꯔ ꯋꯥꯕ ꯀꯥꯡꯕꯨꯁꯦꯀꯣ ꯐꯝꯂꯤꯒꯤ ꯐꯝꯂꯤ ꯄ꯭ꯔꯁꯨ ꯁ ꯀ ꯂꯥꯛꯄ ꯍꯣꯏ
ꯑ
ꯑꯗꯣ ꯕ꯭ꯔꯣꯗꯤ ꯍꯥꯏꯗꯤ ꯑꯗꯨꯗ ꯂꯩꯔꯒ ꯅꯥꯊꯟꯇ ꯂꯩꯔꯤꯔꯣ ꯅꯠꯇ꯭ꯔꯒ ꯅꯃꯥꯟꯅꯕ
ꯑꯩꯒꯤ ꯏꯃꯥꯟꯅꯕ ꯑꯃꯒ ꯂꯩꯌꯦ ꯂꯩꯃꯤꯅꯩ
ꯑꯗꯣ ꯑꯗꯨꯗꯗꯤ ꯌꯥꯝ ꯁꯥꯔꯝꯅꯤꯅꯦꯀꯣ
ꯑꯁ ꯈꯨ ꯁꯥꯁꯤꯗꯤ ꯂꯣꯏꯔꯕꯅꯤ ꯁꯤꯗꯗꯤ
ꯀꯦꯄꯤꯇꯜꯗ ꯀꯦꯄꯤꯇꯜꯗꯔꯣ ꯑꯩꯈꯣꯏ ꯀꯟꯇ꯭ꯔꯤꯒꯤ ꯑꯣ ꯑꯣ ꯑꯣ ꯁꯥꯗꯤ ꯁꯥꯔꯝꯃꯅꯤ ꯑꯗꯨꯗꯤꯀꯣ
ꯑꯁ ꯁꯥꯕꯗꯨꯗꯤ
ꯅꯣꯡꯒꯨꯝꯕꯗꯤ ꯆꯨꯗ꯭ꯔꯣ
ꯅꯣꯡꯒꯨꯝꯕ ꯆꯨꯕꯁꯦ ꯋꯥꯟꯁ ꯏꯟ ꯑꯦ ꯕ꯭ꯂꯨ ꯃꯟ ꯍꯥꯏꯇꯥꯔꯦ
ꯎꯝ ꯌꯥꯝꯗꯤ ꯆꯨꯗꯦꯕꯀꯣ
ꯍꯣꯏ ꯃꯣꯏꯁꯦ ꯈꯪꯗꯦꯅꯦ ꯃꯣꯏꯒꯤꯁꯦ ꯁꯤꯖꯟꯁꯨ ꯂꯩꯇꯕꯅꯤ ꯍꯥꯏꯗꯤ ꯑꯩꯈꯣꯏꯗꯤ ꯃꯨꯟ ꯁꯖꯨꯟ ꯁ꯭ꯄ꯭ꯔꯤꯡ ꯋꯤꯟꯇꯔ ꯔꯦꯅꯤ ꯁꯤꯖꯟ ꯑꯗꯨꯝ ꯂꯩꯌꯦꯅ
ꯑꯥ
ꯑꯁꯤꯗꯗꯤ ꯋꯤꯟꯇꯔꯒ ꯁꯝꯃꯔ ꯃꯦꯖꯣꯔꯤꯇꯤꯁꯦ ꯁꯃꯔ ꯅꯦ ꯁꯤꯗꯗꯤ
ꯑꯣ ꯑꯗꯨ ꯕ꯭ꯔꯣꯗꯤ ꯑꯗꯨꯗ ꯂꯩꯔꯒ ꯍꯥꯏꯗꯤ ꯑꯃꯨꯛꯐꯥꯎ ꯊꯣꯛꯔꯛꯇ꯭ꯔꯤꯕ ꯍꯥꯏꯗꯤ ꯌꯨꯝꯗ ꯑꯃꯨꯛ
ꯍꯣꯏꯊ ꯍꯜꯂꯛꯇ꯭ꯔꯤꯌꯦ ꯂꯥꯁ ꯏꯌꯥꯔꯗ ꯆꯠꯄꯗꯣ ꯑꯗꯨꯝ ꯂꯩꯌꯦꯗ ꯍꯣꯏ
ꯑꯗꯨꯝ ꯐꯦꯃꯤꯂꯤꯒꯗꯤ ꯄꯥꯎ ꯐꯥꯎꯅꯕ꯭ꯔꯣ
ꯅꯨꯡꯇꯤꯒꯤ ꯑꯗꯨꯝ ꯐꯥꯎꯅꯏꯅ ꯐꯦꯃꯤꯂꯤꯕꯨꯗꯤ ꯐꯦꯃꯤꯂꯤꯗꯤ ꯐꯦꯃꯤꯂꯤꯅꯤꯅꯥ
ꯍꯣꯏ ꯄꯦꯔꯦꯟꯁꯀꯨꯝꯕꯗꯤ ꯂꯣꯏꯅ ꯁꯨꯅ ꯂꯩꯔꯤꯀꯣ ꯕ꯭ꯔꯣ
ꯑꯩꯒꯤ ꯏꯄꯥꯁꯦ ꯂꯩꯈꯤꯗ꯭ꯔꯦꯕꯣ ꯍꯥꯏꯗꯤꯄꯥ ꯇ꯭ꯋꯦꯟꯇꯤ ꯇ꯭ꯋꯦꯟꯇꯤꯗꯒꯤꯀꯣ ꯃꯥꯁꯤꯅꯥ ꯈ ꯑꯗꯨꯝ ꯂꯩꯈꯤꯗ꯭ꯔꯦ ꯂꯥꯏꯕꯛ ꯊꯤꯕ ꯍꯩꯒꯔꯥ ꯂꯥꯏꯕꯛ ꯐꯥꯏ ꯍꯥꯏꯒꯦꯔꯥ ꯈꯪꯗꯦ
ꯑꯣ ꯑ ꯌꯥꯝ ꯅꯨꯡꯉꯥꯏꯇꯦꯕꯣ ꯑꯗꯨꯗꯤ
ꯑꯁ ꯏꯁꯣꯔꯅ ꯇꯝꯕꯥꯅꯤꯅꯀꯣ ꯑꯩꯈꯣꯏꯅ ꯄꯥꯏꯗꯅ ꯄꯨꯟꯁꯤꯁꯦ ꯏꯁꯣꯔ ꯅꯥ ꯄꯥꯏꯔꯕꯅꯤꯅ ꯍꯣꯏ ꯑꯩꯒꯤ ꯄꯤꯔꯤꯊꯤꯕꯤꯗꯗꯤ ꯁꯤꯒꯨꯝꯕ ꯑꯗꯨꯝ ꯊꯣꯛꯈ꯭ꯔꯅꯤ ꯑꯩꯈꯣꯏ ꯈꯥꯝꯕ ꯉꯝꯗꯣꯏꯅ
ꯑ ꯃꯥꯅꯦ ꯃꯥꯅꯦ ꯑꯗꯣ ꯕꯔꯣꯒꯤ ꯌꯨꯝꯗꯤ ꯍꯥꯏꯗꯤ ꯌꯨꯝꯗꯤ ꯇꯝꯄꯥꯛꯇꯔꯣ ꯅꯠꯇ꯭ꯔꯒ ꯑꯁꯣꯝ ꯆꯤꯡꯗꯔꯣ ꯑꯣ ꯇꯝꯄꯥꯛꯇꯅꯦꯕ ꯑꯣ ꯆꯤꯡꯗ ꯎꯝ ꯐꯔꯦ ꯐꯔꯦ ꯑꯩꯒꯤ ꯍꯣꯏ ꯑꯩꯒꯤꯗꯤ ꯑꯁꯦꯡꯕꯗꯤ ꯇꯝꯄꯥꯛꯇ ꯇꯝꯄꯥꯛꯇ ꯂꯩꯈꯔꯦ ꯑꯗꯨꯗ
ꯑꯣ ꯑꯣ
ꯍꯥꯟꯅꯗꯒꯤꯀꯣ ꯏꯄꯥ ꯏꯄꯨꯒꯤ ꯏꯄꯥ ꯏꯄꯨ ꯃꯌꯥꯝꯗꯣ ꯑꯗꯨꯝ ꯇꯝꯄꯥꯛꯇ ꯂꯩꯔꯛꯑꯦꯕ
ꯑꯗꯨꯗꯒꯅꯦ ꯅꯪ ꯃꯩꯇꯩꯂꯣꯟ ꯉꯥꯡꯁꯦ ꯑꯗꯨꯝ ꯃꯩꯇꯩꯒ ꯆꯞ ꯃꯥꯟꯅ
ꯑꯩꯒꯤ ꯃꯩꯇꯩ ꯑꯩꯒꯤ ꯃꯩꯇꯩꯂꯣꯟꯗꯤ ꯑꯗꯨꯝ ꯕ꯭ꯔꯣꯀꯟ ꯑꯗꯨꯝ ꯑꯣꯏꯔꯅꯤꯅ
ꯑ ꯐ ꯑꯗꯨꯝ ꯌꯥꯏꯗꯕ꯭ꯔꯣ ꯍꯥꯏꯗꯤ ꯌꯥꯝ ꯈꯣꯏꯕꯁꯨ ꯇꯧꯗꯦꯕ ꯑꯗꯨꯝ ꯒ꯭ꯌꯥꯟ ꯇꯥꯏꯌꯦꯕ ꯃꯤ ꯑꯇꯩ ꯈꯔꯗꯤ ꯂꯩꯌꯦꯕ ꯈꯔ ꯈꯣꯏꯕꯀꯣ ꯈꯣꯟꯗꯣ ꯈꯔ ꯈꯣꯏꯕ ꯂꯩꯌꯦ
ꯑꯗꯨ ꯀꯣ ꯎꯝ ꯃꯩꯇꯩꯂꯣꯟꯁꯦ ꯍꯥꯏꯗꯤ ꯑꯩꯈꯣꯏ ꯑꯩꯈꯣꯏ ꯃꯤꯒ ꯑꯩꯈꯣꯏꯁꯦ ꯍꯥꯏꯁꯦ ꯆꯤꯡꯒꯤ ꯃꯤ ꯑꯗꯨꯒ ꯑꯥꯡ ꯑꯗꯨꯝ ꯑꯩꯈꯣꯏ ꯃꯤꯅ ꯑꯗꯨꯝ ꯒ꯭ꯌꯥꯟ ꯇꯥꯏꯌꯦꯕ ꯑꯗꯨꯒ ꯃꯩꯇꯩ ꯑꯩꯈꯣꯏꯅ ꯍꯥꯏꯗꯤ ꯋꯥꯔꯤ ꯁꯥꯟꯅꯕꯒꯨꯝꯕ ꯑꯗꯨꯝ ꯇꯧꯗꯤ ꯑꯩꯈꯣꯏ ꯑꯗꯨꯝ ꯒ꯭ꯌꯥꯟꯗꯨ ꯑꯗꯨꯝ ꯇꯥꯗꯦꯕ ꯃꯔꯛ ꯃꯔꯛꯇ ꯍꯣꯏ ꯍꯥꯏꯗꯤ ꯃꯣꯏꯗꯤ ꯃꯣꯏꯅ ꯉꯥꯡꯕꯗ ꯌꯥꯝ ꯊꯨꯑꯦꯕ
ꯑꯥ ꯑꯥ ꯃꯣꯏꯅ ꯈꯪꯗꯕꯀꯣ ꯑꯗꯨꯝ ꯃꯣꯏꯒꯤ ꯀꯩꯅꯣ ꯄꯁ ꯑꯗꯨꯝ ꯉꯥꯡꯈꯤꯕ
ꯍꯣꯏ ꯍꯣꯏ ꯃꯥꯅꯦ ꯑꯗꯨꯅꯤ
ꯑꯗꯣ ꯍꯥꯏꯗꯤ ꯑꯗꯨꯝ ꯕ꯭ꯔꯣꯒꯤꯗꯤ ꯑꯗꯨꯝ ꯍꯥꯏꯗꯤ ꯑꯩ ꯑꯩꯅ ꯍꯥꯏꯔꯤꯕꯁꯤꯦ ꯑꯗꯨꯝ ꯒ꯭ꯌꯥꯟ ꯇꯥꯕ ꯅꯠꯇ꯭ꯔꯣꯀꯣ
ꯍꯣꯏ ꯍꯣꯏ ꯑꯗꯨꯝ ꯒ꯭ꯌꯥꯟ ꯇꯥꯦ ꯇꯔ ꯒ꯭ꯌꯥꯟ ꯇꯥꯦ ꯇ
ꯑꯩꯁꯨ ꯁꯨꯝ ꯁꯤꯗ ꯑꯗꯨꯝ ꯍꯣꯏ
ꯎ ꯅꯪ ꯅꯪꯗꯤ ꯀꯔꯤ ꯀꯩꯀꯩ ꯋꯥꯅꯔꯒ ꯂꯩꯌꯦꯦ
ꯑꯩꯗꯤ ꯑꯩꯗꯤ ꯂꯥꯁ ꯏꯌꯥꯔ ꯒ꯭ꯔꯦꯖꯨꯑꯦꯁꯟ ꯂꯣꯏꯔꯦ ꯑꯗꯨ ꯑ ꯍꯧꯖꯤꯛ ꯑꯩꯁꯨ ꯑꯦꯛꯖꯥꯝ ꯈꯔ ꯊꯥꯒꯦꯅ ꯇꯧꯔꯤ
ꯑꯣ ꯐꯖꯅ ꯇꯧꯔ ꯐꯖꯅ ꯇꯧꯑꯣ ꯑꯩꯁꯨ ꯂꯥꯛ ꯑꯥ ꯑꯗꯨꯗ ꯇ꯭ꯋꯦꯟꯇꯤ ꯇ꯭ꯋꯦꯟꯇꯤ ꯐꯣꯔꯗ ꯂꯣꯏꯕꯅꯦ ꯭ꯔꯦꯖꯨꯋꯦꯁꯟ ꯀꯣ
ꯑ
ꯑꯗꯨꯒ ꯑꯦꯛꯖꯥꯝꯗ ꯑꯗꯨꯝ ꯇꯧꯧꯕꯅꯦ ꯑꯩꯁꯦ ꯑꯦꯛꯖꯥꯝ ꯍꯥꯏꯗꯤ ꯑꯁꯤꯗꯗꯤ ꯇꯧꯗꯦꯕ ꯑꯩꯈꯣꯏ ꯏꯁꯇꯦꯠꯇ ꯀꯣ ꯑꯩꯈꯣꯏꯒꯤ ꯏꯁꯇꯦꯠꯇ ꯑꯗꯨꯝ ꯇꯧꯋꯦ ꯑꯗꯨꯒ ꯁꯤ ꯑꯥꯔ ꯄꯤ ꯑꯦꯐꯀꯤꯁꯨ ꯇꯧꯋꯦ ꯑ ꯑꯦꯁ ꯑꯦꯁ ꯗꯤꯗꯤꯒꯤꯁꯨ ꯇꯧꯋꯦ ꯁꯤ ꯄꯤ ꯑꯣꯒꯤꯁꯨ ꯇꯧꯈ꯭ꯔꯦ ꯑꯗꯨꯒ ꯑ ꯅꯍꯥꯟ ꯇ꯭ꯋꯦꯟꯇꯤ ꯇ꯭ꯋꯦꯟꯇꯤ ꯐꯣꯔꯗꯅꯦ ꯅꯕꯦꯝꯕꯔꯗ ꯏ ꯑꯦꯒꯤ ꯔꯤꯀ꯭ꯔꯨꯏꯠꯃꯦꯟ ꯑꯃ ꯂꯩꯌꯦꯅ
ꯑꯥ
ꯑꯗꯨꯗꯁꯨ ꯇ꯭ꯔꯥꯏ ꯇꯧꯕꯅꯦ ꯑꯗꯨꯝ ꯇ꯭ꯔꯥꯏ ꯇꯧꯕꯗ ꯁꯤꯐꯥꯏꯒꯤꯅꯤ ꯑꯠꯇ ꯄꯔꯤ ꯀꯝ ꯇꯥꯎꯗꯦ
ꯑꯣ ꯁꯤꯕꯥ ꯍꯉ ꯈꯔ ꯄꯥꯝꯖꯕꯕꯣ
ꯍꯣꯏ ꯃꯣꯏꯒꯤ ꯁꯤꯐꯥꯏꯅ ꯄꯥꯝꯖꯕꯁꯦ ꯑꯩ ꯄꯩꯁꯥꯗꯨ ꯅꯠꯇꯦꯕ ꯍꯥꯏꯗꯤ ꯍꯣꯏ ꯄꯩꯁꯥꯗꯨ ꯄꯩꯁꯥꯗꯨꯁꯨꯅꯦ ꯑꯗꯨꯒ ꯍꯥꯏꯗꯤ ꯃꯣꯏꯅ ꯍꯔꯐꯣꯝ ꯁꯦꯠꯂꯒꯀꯣ ꯍꯥꯏꯗꯤ ꯃꯣꯏ ꯑꯗꯨꯝ ꯄꯥꯝꯗꯕꯗꯣ ꯃꯤ ꯈꯨꯗꯤꯡꯅ ꯑꯗꯨꯝ ꯁꯤꯐꯥꯏ ꯍꯥꯏꯔꯗꯤ ꯑꯗꯨꯝ ꯑꯦꯇꯦꯟꯁꯟ ꯑꯗꯨꯝ ꯂꯩꯌꯦꯅ ꯍꯣꯏ ꯍꯣꯏ ꯑꯦꯇꯦꯟꯁꯟ ꯑꯃ ꯑꯗꯨ ꯑꯗꯨꯝ ꯂꯩꯌꯦꯅ ꯑꯗꯨꯒꯤꯅꯦꯕ
ꯑꯗꯨꯅꯦ ꯇ ꯁꯤꯚꯥꯏꯒꯨꯝꯕꯗꯤꯀꯣ ꯌꯥꯝ ꯄ꯭ꯔꯥꯎꯠ ꯑꯣꯏꯖꯕꯗꯣꯀꯣ ꯌꯨꯅꯤꯐꯣꯔꯝꯒ ꯁꯠꯂꯒ ꯑꯗꯨꯒꯨꯝꯕꯗꯨꯅꯦꯕ
ꯀꯃꯥꯟꯗꯔꯒꯨꯝꯕ ꯑꯗꯨꯒ ꯕ꯭ꯔꯤꯒꯦꯗꯤꯔꯒꯨꯝꯕ ꯂꯥꯛꯑꯗꯤ ꯑꯁ ꯃꯣꯏꯅ ꯁꯤꯐꯥꯏ ꯈꯨꯗꯤꯡꯅ ꯑꯦꯇꯦꯟꯁꯟ ꯄꯤꯕꯗꯣ ꯔꯦꯁꯄꯦꯛ ꯄꯤꯕꯗꯣ ꯑꯗꯨ ꯌꯥꯝ ꯄꯥꯝꯃꯦꯕ ꯃꯣꯏꯁ
ꯑꯥ ꯑꯗ ꯕ꯭ꯔꯣꯁꯨ ꯍꯣꯠꯅꯕ ꯑꯗꯨꯝ ꯀꯩꯅꯣ ꯇꯧꯕꯤꯌꯣ ꯑꯗꯨꯝ ꯃꯔꯛ ꯃꯔꯛꯇ ꯁꯪꯉꯀꯥꯟꯗꯀꯣ ꯂꯥꯏꯔꯤꯛ ꯑꯗꯨꯝ ꯈꯔ ꯈꯔ ꯄꯥꯕꯤꯌꯨ ꯍꯣꯏ ꯍꯣꯏ ꯍꯥꯏꯗꯤ ꯑꯩꯈꯣꯏꯗꯤ ꯑꯗꯨ ꯅꯠꯇ꯭ꯔꯗꯤ ꯎꯄꯥꯏ ꯂꯩꯇꯦꯕꯀꯣ ꯃꯤ ꯑꯇꯩꯗꯤ ꯑꯗꯨꯝ ꯏꯁꯇꯦꯠꯀꯤ ꯊꯥꯗꯣꯛꯑꯒ ꯁꯦꯛꯀꯤꯗꯣ ꯔꯤꯇꯟꯗ ꯈꯛꯇ ꯄꯥꯁ ꯇꯧꯔꯒ ꯑꯗꯨꯝ ꯃꯈꯥꯗꯒꯤ ꯑꯗꯨꯝ ꯄꯤꯕꯤ ꯈꯣꯠꯄꯤ ꯑꯗꯨꯝ ꯇꯧꯔꯒ ꯆꯪꯈꯤꯅꯦꯕ ꯃꯤ ꯀꯩ ꯑꯩꯈꯣꯏꯒꯤ ꯑꯗꯨꯒꯨꯝꯕꯗꯣ ꯇꯧꯅꯕꯁꯨ ꯂꯩꯇꯦ ꯑꯗꯨ ꯑꯗꯨꯝ
ꯑꯩꯒꯤ ꯃꯥꯅꯋꯥ ꯑꯗ ꯂꯥꯁ ꯏꯌꯥꯔ ꯇꯧꯕꯗꯣ ꯂꯥꯁ ꯏꯔ ꯂꯥꯁ ꯏꯔꯗ ꯇꯤ ꯑꯦꯒꯤ ꯇꯧꯕꯗꯣ
ꯍꯣꯏ
ꯑꯗꯨ ꯃꯣꯏ ꯑꯍꯨꯝ ꯑꯩꯒꯤ ꯏꯃꯥꯟꯅꯕ ꯑꯍꯨꯝ ꯑꯃꯗꯨꯗꯤ ꯑꯩꯒꯤ ꯖꯨꯅꯤꯌꯔ ꯑꯣꯏꯌꯦ ꯑꯅꯤꯗꯨꯗꯤ ꯑꯩ ꯑꯩꯈꯣꯏ ꯑꯩꯒꯤ ꯃꯔꯨꯞꯅꯦꯕ ꯑꯩꯈꯣꯏ ꯀꯥꯡꯕꯨꯅꯦꯕ ꯑꯗ ꯃꯣꯏ ꯑꯍꯨꯝꯁꯦ ꯈꯜꯂꯦ ꯌꯦꯒꯗꯀꯣ ꯍꯧꯖꯤꯛ ꯇ꯭ꯔꯦꯅꯤꯡ ꯍꯧꯖꯤꯛ ꯍꯧꯖꯤꯛ ꯍꯧꯖꯤꯛ ꯇ꯭ꯔꯦꯅꯤꯡ ꯇꯧꯔꯒ ꯂꯩꯑꯦ ꯁꯤꯂꯣꯡꯝꯗꯀꯣ
ꯎꯝ ꯕ꯭ꯔꯣꯅ ꯈꯟꯅꯍꯧꯗ꯭ꯔꯕꯀꯣ ꯗꯥꯗꯣ
ꯑꯩ ꯇꯤ ꯑꯗꯨꯒꯤꯗꯨ ꯂꯥꯁ ꯏꯌꯥꯔꯒꯤꯗꯤ ꯇꯧꯔꯦ ꯑꯩꯗꯤ ꯂꯥꯁ ꯏꯔꯗ ꯃꯄꯥꯟꯗ ꯂꯩ
ꯑꯣ ꯑꯣ
ꯃꯣꯏꯅꯛ ꯍꯥꯏꯗꯤ ꯍꯟꯗꯛꯁꯦ ꯈꯪꯅꯤꯦꯗ ꯂꯥꯏꯕꯅ ꯑꯗꯨꯝ ꯂꯩꯔꯦ ꯑꯣ ꯏꯅꯥꯛ ꯈꯨꯣꯟꯕꯅ ꯑꯗꯨꯝ ꯃꯈꯜ ꯃꯈꯜ ꯑꯗꯨꯝ
ꯃꯊꯪ ꯃꯊꯪ ꯑꯗꯨꯝ ꯏꯅꯥꯛ ꯈꯣꯜꯂꯒ ꯏꯁꯇꯦꯞ ꯕꯥꯏ ꯏꯁꯇꯦꯞ ꯑꯗꯨꯝ ꯀꯥꯈ꯭ꯔꯦꯕ ꯃꯣꯏꯁꯤꯦꯀꯣ
ꯔꯕ ꯂꯥꯏꯔꯕꯅ ꯑꯗꯨꯝ ꯂꯥꯏꯔ ꯑꯗꯨꯝ ꯂꯩꯖꯔꯦ ꯠꯇ꯭ꯔ ꯏꯅꯥ ꯈꯝꯗ ꯄꯩꯁꯥ
ꯎꯝ
ꯑꯗꯨꯕꯨꯗꯤ ꯑꯩꯈꯣꯏꯁꯨ ꯃꯇꯝꯕꯨꯗꯤ ꯂꯥꯛꯀꯅꯤꯗꯀꯣ
ꯍꯣꯏ ꯂꯥꯛꯀꯅꯤꯗ ꯑꯗꯨꯝ ꯍꯣꯟꯅꯔꯦ ꯍꯣꯏ
ꯑꯩꯕ꯭ꯔꯣꯗꯣ ꯑꯗꯨꯝ ꯃꯄꯥꯟꯗ ꯂꯩꯔꯒ ꯑꯗꯨꯝ ꯐꯦꯃꯤꯂꯤꯒꯤ ꯅ ꯇꯧꯕꯗꯣ ꯌꯥꯝ ꯐꯩ ꯌꯥꯝ ꯊꯥꯒꯠꯂꯦ ꯍꯥꯏꯗꯤ ꯃꯤ ꯑꯇꯣꯞꯄꯗꯤ ꯌꯥꯝ ꯇꯧꯅꯗꯦꯗꯅꯀꯣ ꯑꯗꯨꯒꯨꯝꯕ ꯐꯦꯂꯤ ꯊꯥꯗꯣꯛꯑꯒꯣꯏ ꯐꯦꯃꯤꯂꯤꯒꯤ ꯅꯤꯠꯁ ꯀꯩꯅꯣ ꯐꯨꯜꯐꯤꯜ ꯇꯧꯕ ꯑꯗꯨꯒꯨꯝꯕꯗꯣ ꯌꯥꯝ ꯂꯩꯅꯗꯦꯕ ꯕ꯭ꯔꯧꯅ ꯇꯧꯕꯤꯗꯣ ꯌꯥꯝ ꯐꯩ ꯍꯣꯏ ꯏꯟꯁꯄꯤꯔꯦꯁꯟ ꯑꯃꯅꯦ ꯁꯤꯁꯨꯀꯣ
ꯍꯣꯏ
ꯎꯝ ꯍꯥꯏꯗꯤ ꯑꯩꯈꯣꯏꯁꯨꯅꯦ ꯑꯩ ꯁꯨꯅꯦꯀꯣ ꯑꯗꯨꯝꯣꯏ ꯐꯦꯃꯤꯂꯤꯒꯤꯗꯤ ꯈꯔ ꯋꯥ ꯇꯗꯤꯋꯥꯑ ꯑꯗꯨ ꯑꯣꯏꯩꯁꯨꯨ ꯑ ꯐꯦꯃꯤꯂꯤꯁꯦ ꯊꯥꯗꯣꯛꯑꯒ ꯃꯄꯥꯟ ꯆꯠꯄꯗꯤ ꯌꯥꯝ ꯋꯥꯏꯑꯦꯕ ꯍꯥꯏꯗꯤ ꯈꯜꯂꯨꯕꯗ ꯑꯗꯨꯝ ꯋꯥꯏ
ꯍꯣꯏ ꯐꯦꯃꯤꯂꯤ ꯇꯥꯏꯝꯒꯤꯗꯤ ꯑꯗꯨꯝ ꯐꯪꯉꯣꯏꯅ ꯍꯥꯏꯗꯤ ꯃꯄꯥꯅ ꯊꯣꯛꯑꯗꯤ ꯇꯇ ꯍꯜꯂꯛꯄꯁꯨ ꯌꯥꯔꯔꯣꯏ
ꯎ ꯂꯣꯅ ꯑꯗꯨꯃꯥꯏꯅ ꯇꯧꯔꯤꯗꯣ ꯌꯥꯝ ꯐꯩꯌꯦꯦ ꯌꯥꯝ ꯊꯥꯒꯠꯂꯦ ꯍꯣꯠꯅꯕꯁꯨ ꯀꯜꯂꯦꯕ꯭ꯔꯣ ꯑꯗꯨꯝ ꯈꯪꯉꯦꯕ ꯑꯗꯨꯝ ꯍꯥꯏꯕꯗꯀꯣ
ꯅꯨꯡꯉꯥꯏꯗꯤ ꯅꯨꯡꯉꯥꯏꯌꯦꯦ ꯑꯃꯔꯣꯝꯗ ꯅꯨꯡꯉꯥꯏꯌꯦ ꯑꯗ ꯍꯥꯏꯗꯤ ꯃꯄꯥꯟꯒꯤ ꯏꯟꯚꯥꯏꯔꯣꯟꯃꯦꯟꯒꯨꯝꯕ ꯀꯩꯀꯩ ꯇꯧꯕ ꯑꯗꯨꯁꯨ ꯑꯗꯨꯝ ꯈꯪꯅꯩꯅ ꯑꯩꯈꯣꯏꯁꯨ ꯃꯄꯥꯟ ꯊꯣꯛꯍꯂ ꯑꯗꯨꯁꯨ ꯑꯗꯨꯒꯤ ꯔꯨꯝꯗꯗꯤ ꯑꯗꯨꯝ ꯐꯩ ꯑꯗꯨꯒ ꯑꯃꯔꯣ ꯐꯤꯐꯇꯤ ꯐꯤꯐꯇꯤꯅꯦꯕ